ꯍ
ꯎꯝ ꯇꯥꯏꯌꯦ
ꯇꯥꯕ꯭ꯔꯣ
ꯇꯥꯏꯌꯦ ꯇꯥꯏꯌꯦ
ꯑꯣ ꯑꯣ ꯀꯩꯗꯧꯔꯤꯒꯦ
ꯑꯩ ꯑꯉꯥꯡꯄ ꯑꯃꯅꯦ
ꯑꯉꯥꯡ ꯄꯥꯝꯃꯤ
ꯑꯥꯎ ꯏꯆꯦ ꯌꯦ ꯃꯆꯥ
ꯑꯣ ꯑꯣ ꯑꯩꯅ ꯈꯜꯂꯤꯁꯤꯅ ꯅꯪ ꯌꯨꯝ ꯄꯥꯜꯂꯕ ꯁꯤꯅꯦꯗ
ꯄꯥꯟꯗꯩꯗ ꯄꯥꯟꯗꯩꯗ ꯑꯉꯥꯡ ꯂꯧꯔꯤ ꯍꯥꯏꯕꯗꯨꯗ ꯑꯗꯨꯃꯥꯏꯅ ꯂꯣꯏꯅ ꯍꯥꯏꯌꯦꯕꯀꯣ
ꯑꯣ ꯅꯨꯡꯉꯥꯏꯔꯤ ꯆꯠ ꯆꯥꯔꯕꯣ
ꯆꯥꯛ ꯆꯥꯗꯔꯤ ꯅꯣꯏꯗꯤ
ꯆꯥꯔꯦ ꯆꯥꯔꯦ ꯑꯩꯕꯗꯤ
ꯎꯝ ꯀꯩ ꯍꯟꯁꯥꯡ ꯆꯥꯕ꯭ꯔꯥ
ꯉꯥ ꯊꯣꯡꯕ ꯆꯥꯏꯗ ꯑꯗꯨ ꯗꯁꯥ ꯇꯥꯔꯦ ꯉꯥ ꯃꯔꯨꯗꯨꯁꯨ ꯄꯟꯈ꯭ꯔꯦ ꯈꯝꯅꯥꯎꯗ
ꯑꯁ ꯑꯗꯨꯗꯤ ꯆꯥꯛ ꯑꯀꯪꯕꯗꯣ ꯌꯣꯠꯄ ꯌꯥꯗ꯭ꯔꯣ
ꯌꯣꯜꯂꯦ ꯑꯗꯨ ꯌꯥꯗꯦ ꯈꯪꯗꯦ ꯁꯤꯔꯝꯗꯥ ꯌꯎꯔꯕ ꯀꯩꯅꯣꯝ ꯇꯧꯔꯦ
ꯍꯁ ꯀꯩꯅꯩꯅꯗ ꯅꯪꯁꯨ
ꯆꯥꯏ ꯌꯥꯗꯦ ꯑꯗꯨ ꯀꯩꯅꯣ ꯌꯥꯗꯕ ꯉꯥ ꯃꯔꯨꯗꯣ ꯈꯅꯥꯎꯗ ꯄꯟꯕꯒꯤ ꯀꯩ ꯍꯥꯏꯁꯦ ꯁꯨꯝ ꯅꯥꯔ ꯂꯩꯕꯗꯣ ꯈꯪꯕ꯭ꯔꯥ ꯉꯔꯥꯡ ꯅꯨꯡꯗꯥꯡ ꯅꯨꯡꯊꯤꯤꯟꯗ ꯇꯧꯕꯅꯦꯕ ꯂꯟꯁ ꯇꯧꯕ ꯀꯥꯟꯗ ꯑꯗꯨ ꯇꯥꯔ ꯂꯩꯕ ꯁꯨꯝ ꯅꯁꯤ ꯑꯃꯨꯐꯛꯛꯇꯨꯅ ꯆꯥꯔꯦ ꯐꯗ꯭ꯔꯦ ꯈꯪꯗ꯭ꯔꯦ ꯌꯦꯡꯒꯦ ꯍꯌꯦꯡ ꯑꯗꯨ ꯌꯥꯗ꯭ꯔꯒꯗꯤ ꯍꯌꯦꯡ ꯀꯩꯅꯣꯡ ꯆꯠꯂꯨꯒꯦ ꯀꯖꯥꯡꯆꯥ ꯅꯗꯤ
ꯑꯩꯈꯣꯏ ꯆꯥꯛ ꯆꯥꯗ꯭ꯔꯤ
ꯊꯦꯡꯗ꯭ꯔꯣ
ꯑꯧ ꯊꯦꯡꯅ ꯆꯥꯏ ꯁꯤꯗꯗꯤ ꯍꯣꯔꯦꯟ ꯄꯨꯡ ꯕꯥꯔꯣ ꯑꯃ ꯁ꯭ꯋꯥꯏꯗ ꯆꯥꯕꯅꯤ
ꯑꯣ ꯀꯥꯏꯗ ꯂꯩꯒꯦ ꯊꯦꯡ ꯁꯤꯗꯗꯤ ꯍꯥꯏꯗꯤ ꯃꯄꯥꯟ ꯂꯝꯗ ꯂꯩꯕ꯭ꯔꯣ
ꯎꯝ ꯂꯩꯇꯦ ꯏꯝꯐꯥꯜꯗ ꯂꯩ
ꯑꯣ ꯑꯣ ꯑꯣ ꯑꯠꯆꯥ ꯑꯠꯆꯥ ꯌꯥꯏꯗ ꯌꯨꯝꯗ ꯂꯩꯔꯗꯤ ꯊꯦꯡꯅ ꯆꯥꯕꯁꯨ ꯀꯩꯁꯨ ꯀꯥꯏꯗꯦ
ꯎꯝ ꯅꯪꯗꯤ ꯅꯣꯏꯅ ꯀꯗꯥꯏ ꯂꯩꯕ
ꯑꯩꯈꯣꯏ ꯍꯣꯏ ꯀꯕꯤꯁꯦꯝꯄꯨꯔꯗ ꯂꯩꯌꯦ
ꯑꯣ ꯌꯥꯝ ꯂꯥꯞꯅ ꯂꯩꯕ ꯃꯥꯜꯂꯦ
ꯍꯣꯏ ꯂꯩ ꯕꯤꯁꯦꯝꯄꯨꯔꯗ ꯂꯩ ꯍꯥꯏꯗꯤ
ꯑꯣ ꯍꯧꯖꯤꯛꯇꯤ ꯀꯗꯥꯏ ꯆꯠꯄ꯭ꯔꯣ ꯒꯥꯔꯤ ꯃꯈꯣꯟ ꯌꯥꯝ ꯇꯥꯏꯌꯦ
ꯍꯧꯖꯤꯛ ꯃꯣꯏꯔꯥꯡꯗꯥ
ꯏꯁ ꯊꯥꯕꯛ ꯌꯥꯝ ꯆꯤꯟꯕ ꯃꯤꯅꯤꯅꯦ
ꯍꯣꯏ ꯊꯥꯕꯛꯇꯤ ꯑꯗꯨꯝ ꯆꯤꯜꯂꯤꯗꯥ ꯍꯣꯏ ꯊꯥꯕꯛ ꯅꯨꯡꯇꯤ ꯁꯨꯝ ꯅꯨꯡꯇꯤꯒꯤ ꯁꯨꯝ ꯆꯤꯜꯂꯥ ꯂꯩꯗ ꯑꯗꯨꯕꯨꯗꯤ ꯅꯪꯗꯤ ꯊꯥꯕꯛ ꯂꯥꯏꯔꯤꯛ ꯇꯝꯕ꯭ꯔꯥ ꯊꯕꯛ ꯇꯧꯕ꯭ꯔꯥ
ꯑꯥ ꯀꯣꯂꯦꯖ ꯂꯣꯏꯔꯦ ꯂꯣꯏꯔꯒ ꯑꯗꯨꯝ ꯂꯩ
ꯀꯣꯂꯦꯁ ꯂꯣꯏꯔꯒ ꯑꯗꯨꯝ ꯂꯩꯌꯦ
ꯎꯝ
ꯑꯣ ꯁꯥꯏꯟꯁꯇꯔꯣ ꯑꯔꯥꯠꯁꯇꯔꯣ
ꯑꯔꯥꯠꯁꯇꯥ ꯂꯣꯏꯕꯅꯦꯗꯥ
ꯀꯩꯕ
ꯑꯥꯔꯠꯁꯇꯥ ꯂꯣꯏꯕꯅꯦ
ꯑꯥꯔꯠꯁꯇꯥ ꯂꯣꯏꯌꯦ
ꯎꯝ
ꯑꯣ ꯄꯣꯂꯤꯇꯤꯀꯦꯜ ꯁꯥꯏꯟꯁꯇꯔꯣ ꯍꯤꯁꯇ꯭ꯔꯤꯗꯔꯣ
ꯍꯤꯁꯇ꯭ꯔꯤꯗ
ꯍꯤꯁꯇꯔꯤꯗ
ꯎꯝ
ꯑꯣ ꯏꯆꯤꯟ ꯅꯥꯎ ꯀꯌꯥꯅꯣ ꯅꯣꯏꯒꯤ
ꯑꯩꯈꯣꯏ ꯃꯔꯤ ꯅꯨꯄꯤ ꯑꯍꯨꯝ ꯅꯨꯄꯥ ꯑꯃꯥ
ꯑꯣ ꯅꯪꯅꯥ ꯈꯋꯥꯏ ꯑꯇꯣꯝꯕꯤ
ꯑꯩꯅ ꯁꯦꯀꯦꯟ
ꯁꯦꯀꯦꯟꯗꯥ
ꯎꯝ
ꯑꯣ
ꯑꯩꯒꯤ ꯃꯥꯊꯛꯇ ꯏꯆꯦ ꯑꯩꯒꯤ ꯃꯈꯥ ꯔꯥ ꯏꯅꯥꯎꯅꯨꯄꯤꯒꯥ ꯏꯅꯥꯎꯅꯨꯄꯥꯒꯥ
ꯑꯣ ꯈ꯭ꯔꯤꯁꯇꯦꯟ꯭ꯔꯣ ꯅꯣꯏ
ꯃꯥꯅꯦ ꯅꯣꯏꯗꯤ
ꯑꯩꯈꯣꯏꯗꯤ ꯈ꯭ꯔꯤꯁꯇꯦꯟ ꯅꯠꯇꯦ ꯍꯤꯟꯗꯨꯅꯦ
ꯌꯥꯏꯗ ꯀꯩꯁꯨ ꯀꯥꯏꯗꯦꯗꯥ ꯃꯥꯏ ꯃꯥꯏ ꯑꯄꯥꯝꯕꯅꯤ ꯃꯥꯏ ꯃꯥꯏ ꯑꯅꯤꯡꯕꯅꯤ ꯅꯠꯇ꯭ꯔꯣ
ꯍꯣꯏ ꯍꯣꯏ ꯑꯗꯨꯕꯨꯗꯤ ꯆꯨꯝꯃꯦ
ꯑꯗꯨ ꯀꯩ ꯈꯜꯂꯤꯒꯦ ꯀꯩ ꯈꯜꯂꯤꯒꯦ ꯗꯨꯁꯤ ꯀꯩ ꯈꯜꯂꯤꯒꯦ ꯍꯥꯏꯗꯤ ꯅꯨꯃꯤꯠ ꯆꯨꯞꯄ ꯁꯨꯃꯥꯏ ꯑꯗꯨꯝ ꯂꯩꯗꯣꯏꯔꯣ ꯊꯕꯛ ꯀꯨꯝꯕ ꯂꯩꯇꯦ
ꯈꯪꯗꯦ ꯊꯕꯛ ꯂꯩꯒꯅꯤ ꯑꯩ ꯍꯣꯔꯦꯟ ꯆꯥꯛ ꯆꯥꯕ ꯂꯣꯏꯔꯗꯤ ꯆꯥꯛꯆꯥꯥꯗ꯭ꯔꯤ ꯐꯥꯎꯗꯤ ꯊꯕꯛ ꯂꯩꯇꯦ
ꯑꯣ ꯑꯆꯥ ꯑꯆꯥ ꯄꯨꯊꯥꯔꯣꯗꯥ ꯄꯣꯊꯥꯔꯣꯗ ꯀꯩꯗꯧꯗꯣꯏꯅꯣ ꯅꯠꯇ꯭ꯔꯥ ꯋꯦꯗꯔꯁꯤꯒ
ꯍꯪ ꯇꯥꯔꯦꯗꯥ ꯄꯣꯊꯥꯕ ꯃꯇꯝ ꯂꯩꯇꯦꯗꯥ ꯍꯧꯖꯤꯛ ꯍꯧꯖꯤꯛ ꯑꯁꯤ ꯄꯣꯊꯥꯔꯤꯕ ꯍꯥꯏꯕꯁꯤꯅꯤ ꯋꯥꯔꯤ ꯁꯥꯕꯁꯦ
ꯑꯣ ꯁꯤ ꯋꯥꯔꯤ ꯁꯥꯕꯁꯦ ꯄꯣꯊꯥꯕꯅꯦ ꯍꯥꯏꯕ
ꯑꯧ
ꯐꯔꯦ ꯐꯔꯦ ꯑꯗꯨ ꯅꯪ ꯑꯉꯥꯡ ꯀꯩꯅꯣ ꯇꯧꯋꯦ ꯍꯥꯏꯕꯗꯣ ꯆꯍꯤ ꯀꯌꯥ ꯁꯨꯔꯒꯦ ꯑꯉꯥꯡꯗꯤ
ꯆꯍꯤ ꯁꯨꯗ꯭ꯔꯤꯌꯦ ꯑꯃꯥ ꯁꯨꯗ꯭ꯔꯤ ꯍꯧꯖꯤꯛ ꯑꯩꯠ ꯃꯟꯁ ꯈꯛꯇꯥ ꯉꯥꯏꯔꯤ
ꯑꯩ ꯂꯣꯟꯁ ꯈꯛꯇꯪ ꯉꯥꯏꯔꯤꯑꯦ ꯑꯣ ꯅꯣꯏ ꯏꯆꯦꯒꯤꯒꯥꯡ
ꯃꯥꯅꯦ
ꯑꯣ ꯐꯔꯦꯅꯦ ꯑꯗꯨꯗꯤ
ꯃꯣꯏꯗ ꯂꯩꯕꯀꯣ
ꯅꯪ ꯑꯁꯤꯗ ꯏꯆꯦ ꯍꯣꯏꯗ ꯑꯗꯨꯝ ꯂꯩꯌꯦ
ꯎꯝ ꯂꯩꯌꯦ
ꯑꯣ ꯑꯁꯤꯗ ꯂꯩꯔꯒ ꯑꯗꯨꯝ ꯀꯩꯅꯣꯒꯨꯝꯕ ꯆꯠꯂꯦ ꯀꯣꯂꯦꯖꯀꯨꯝꯕ
ꯑꯧ ꯍꯧꯖꯤꯛꯇꯤ ꯂꯣꯏꯔꯕꯅꯤꯅ
ꯀꯨꯟꯖ ꯇ꯭ꯔꯦ
ꯈꯨꯟ ꯆꯠꯇꯔꯦ
ꯀꯃꯥꯏꯅ ꯆꯠꯇꯣꯏꯕ ꯑꯗꯨ ꯈꯨꯟꯗꯤ ꯀꯩꯅꯣ ꯇꯧꯒꯦ ꯍꯥꯏꯔꯗꯤ ꯂꯥꯟꯁꯨ ꯂꯩꯔꯦ
ꯎꯝ ꯀꯩꯁꯨ ꯇꯧꯗꯦꯗ ꯈꯨꯟꯗꯤ ꯑꯗꯨꯝ ꯆꯠꯄ ꯌꯥꯏ ꯌꯥꯏꯌꯦ ꯌꯥꯏꯌꯦ
ꯑꯣ ꯒꯥꯔꯤ ꯆꯦꯟꯕ꯭ꯔꯥꯅꯦ
ꯒꯥꯔꯤ ꯍꯣꯏ ꯆꯦꯟꯗꯕ ꯃꯐꯝꯁꯨ ꯌꯥꯎꯋꯦ ꯑꯗꯨ ꯑꯩꯈꯣꯏꯗꯤ ꯅꯛꯄꯅꯦꯗ ꯅꯛꯄ ꯃꯐꯝꯅꯤ ꯈꯨꯟ ꯍꯥꯏꯕꯕꯨ
ꯑꯣ
ꯍꯥꯏꯗꯤ ꯀꯩꯅꯣ ꯈꯨꯟꯗꯣ ꯁꯤ ꯏꯝꯐꯥꯜꯗꯒꯤ ꯑꯩꯈꯣꯏ ꯈꯨꯟ ꯌꯧꯕꯗꯣ ꯊꯥꯔꯇꯤ ꯃꯤꯅꯤꯠꯁ ꯀꯨꯝꯕ ꯉꯥꯛꯇꯅꯦ
ꯅꯛꯑꯦꯗ ꯑꯗꯨꯗꯤ ꯑꯗꯨꯗꯤ ꯈꯨꯟ ꯀꯧꯗ꯭ꯔꯤꯗ ꯍꯥ ꯂꯩꯀꯥꯏꯒꯨꯝꯕꯅꯦꯕ
ꯂꯩꯀꯥꯏꯗꯤ ꯅꯠꯇꯦꯗ ꯆꯤꯡꯔꯣꯝꯗ ꯑꯣꯏꯗꯣꯏꯅꯦ
ꯊꯥꯔꯇꯤ ꯃꯤꯅꯤꯠ ꯍꯥꯏꯔꯗꯤ ꯅꯛꯈ꯭ꯔꯦ ꯀꯩꯅꯣ
ꯅꯛꯄꯨꯗꯤ ꯅꯛꯑꯦ ꯑꯗꯣ ꯆꯤꯡꯗꯗꯤ ꯑꯣꯏꯌꯦꯕꯀꯣ ꯑꯗꯨ ꯆꯤꯡꯁꯨ ꯀꯧꯕ ꯌꯥꯗꯦ ꯑꯩꯈꯣꯏ
ꯗꯥꯏꯔꯦꯛ ꯍꯥꯏꯗꯤ ꯑꯥ ꯀꯩꯅꯣ ꯃꯅꯨꯡꯗ ꯑꯣꯏꯕꯗꯤ ꯅꯠꯇꯦꯗꯅ
ꯎꯝ ꯑꯗꯨꯕꯨꯗꯤ ꯅꯠꯇꯦ
ꯑꯁ ꯒ꯭ꯌꯥꯟ ꯇꯥꯁꯜꯂꯛꯇ꯭ꯔꯦꯗꯣ ꯑꯩꯁꯦ ꯑꯁꯦꯡꯕ
ꯀꯔꯤꯒꯤꯅꯣ ꯍꯥꯏꯁꯦ
ꯉꯥ ꯃꯔꯨ ꯄꯟꯕꯒꯤ
ꯑꯗꯨꯝ ꯆꯥꯛ ꯑꯀꯪꯕ ꯆꯥꯔꯁꯨ ꯌꯥꯗꯦ
ꯆꯥꯛ ꯑꯀꯛꯄꯗ ꯑꯩꯅ ꯉꯔꯥꯡꯕꯨꯗꯤ ꯆꯥꯌꯦꯕ ꯈꯪꯕ꯭ꯔꯥ
ꯎꯝ
ꯌꯣꯠꯄꯗꯣ ꯍꯥꯏꯗꯤ ꯄꯨꯔꯥ ꯁꯥꯏꯔꯒ ꯌꯣꯠꯄ ꯅꯠꯇꯕꯅꯤꯅ ꯑꯣꯒꯦ ꯇꯧꯕ ꯈꯪꯕ꯭ꯔꯥ ꯇꯥꯗꯕꯗꯨ ꯈꯪꯗ꯭ꯔꯦ ꯑꯩꯁꯨ ꯒ꯭ꯌꯥꯟ ꯇꯥꯗ꯭ꯔꯦ ꯉꯥ ꯃꯆꯥꯒꯤ ꯑꯆꯧꯕ ꯃꯆꯥꯒꯤꯅꯦꯕ ꯉꯥꯝ ꯃꯆꯥꯥꯗꯣ ꯉꯔꯥꯡ ꯆꯥꯕꯅꯦꯕ ꯈꯪꯕ꯭ꯔꯥ
ꯍꯨꯔꯥꯜꯂꯒ ꯆꯥꯕ
ꯍꯨꯔꯥꯂꯒ ꯆꯥꯔꯣꯏꯍꯦ ꯊꯣꯡꯉꯒ ꯆꯥꯔꯤꯅꯦ ꯀꯩꯒꯤ ꯍꯨꯔꯥꯟꯗꯣꯏꯅꯣ
ꯑꯩ ꯑꯗꯨꯃꯥꯏꯅ ꯇꯥꯕ ꯍꯧꯖꯤꯛꯀꯤꯗꯣ
ꯅꯠꯇꯦ ꯍꯥꯏꯗꯤ ꯊꯣꯡꯕꯅꯦꯕ
ꯑꯣ ꯑꯣ
ꯊꯣꯡꯒ ꯑꯩꯅ ꯇꯤꯐꯤꯟ ꯆꯥꯛ ꯆꯥꯕ ꯀꯥꯟꯗ ꯆꯥꯒꯦ ꯇꯧꯕꯒ ꯀꯩꯅꯣꯒꯤ ꯃꯣꯏ ꯁꯔꯨꯗ ꯄꯟꯈ꯭ꯔꯕ
ꯎꯝ
ꯅꯍꯥꯡ ꯅꯨꯡꯗꯥꯡ ꯆꯥꯛ ꯆꯥꯕ ꯀꯥꯟꯗꯗꯤ ꯀꯩꯁꯨ ꯇꯧꯗꯦ ꯅꯨꯡꯗꯥꯡꯗ ꯆꯥꯛ ꯑꯩꯅ ꯁꯥꯏꯕꯒꯩ ꯌꯣꯄ ꯀꯥꯟꯗꯗꯤ ꯀꯩꯁꯨ ꯇꯧꯗꯦꯕ ꯐꯈ꯭ꯔꯦꯕ ꯃꯁꯤ ꯑꯃꯨꯛ ꯀꯩꯅꯣ ꯇꯧ ꯂꯩꯕ ꯑꯗꯨꯏꯅꯦ ꯈꯜꯂꯤꯁꯤꯅ ꯀꯩꯒꯤ ꯑꯣꯏꯔꯖꯥꯠꯅꯣ ꯁꯤꯕꯣ ꯑꯗꯨꯅꯦꯗ ꯄꯨꯡ ꯀꯌꯥ ꯇꯨꯝꯒꯦ ꯅꯨꯡꯗꯥꯡꯗꯤ
ꯑꯩꯈꯣꯏ ꯑꯥꯎ ꯏꯆꯦꯈꯣꯏꯒ ꯑꯗꯨꯝꯃꯦ
ꯅꯠꯇꯦ ꯄꯨꯡ ꯀꯌꯥꯗ ꯇꯨꯝꯒꯦ ꯕꯣꯜꯒꯨꯝꯕ ꯌꯦꯡꯕ꯭ꯔꯣ
ꯐꯨꯠ ꯕꯣꯜꯗꯤ ꯌꯦꯡꯕ ꯅꯨꯃꯤꯠ ꯌꯥꯎꯋꯦ ꯌꯦꯡꯗꯕ ꯌꯥꯎꯋꯦ꯫
ꯑꯣ ꯏꯟꯇꯔꯦꯁ ꯑꯗꯨꯝ ꯂꯩꯕ꯭ꯔꯣ ꯑꯗꯨꯒꯨꯝꯕꯗ꯫
ꯂꯩꯌꯦꯗ ꯀꯣꯏ ꯕꯣꯜ ꯌꯥꯝ ꯌꯦꯡꯉꯦ꯫
ꯕꯣꯜ ꯌꯦꯡꯉꯦ꯫
ꯑꯥꯎ꯫
ꯑꯣ ꯐꯦꯟ꯭ꯔꯣ ꯀꯔꯤ ꯀꯔꯤ ꯐꯦꯟꯅꯣ꯫
ꯑꯁ ꯌꯥꯝꯃꯦꯇ ꯈꯣꯏꯗꯤ꯫
ꯑꯣ ꯑꯀꯥꯕ ꯄꯥꯔꯇꯤꯒꯤ ꯐꯦꯟ ꯅꯪꯗꯤꯀꯣ꯫ ꯃꯁꯤ ꯃꯦꯁꯤ ꯃꯦꯁꯤ ꯃꯦꯁꯤ ꯃꯦꯁꯤꯅ__ ꯀꯥꯔꯦ ꯃꯦꯁꯤꯒꯤ ꯁꯥꯏꯠ ꯆꯠꯂꯅꯤ ꯔꯣꯅꯥꯜꯗꯣ ꯀꯥꯔꯦ ꯔꯣꯅꯥꯜꯗꯣꯒꯤ ꯁꯥꯏꯠ ꯀꯣ ꯐꯦꯟ ꯑꯗꯨ ꯑꯗꯥ ꯂꯩꯇꯦꯀꯣ꯫
ꯄꯣꯔꯇꯨꯒꯜ ꯌꯦꯡꯉꯦ ꯑꯥꯔꯖꯦꯟꯇꯤꯅꯥꯒꯤ ꯌꯦꯡꯉꯦ꯫ ꯑꯗꯨꯒ ꯕ꯭ꯔꯥꯖꯤꯜ ꯌꯦꯡꯉꯦ꯫
ꯎꯝ
ꯑꯗꯨꯒ ꯐ꯭ꯔꯥꯟꯁꯀꯤꯁꯨ ꯌꯦꯡꯉꯤ ꯉꯔꯥꯡ꯫ ꯅꯣꯔꯋꯦꯒꯤ ꯉꯥꯏꯍꯥꯛꯇꯪ ꯌꯦꯡꯉꯦ ꯑꯗꯨꯒ ꯇꯣꯛꯑꯦ ꯐꯖꯗꯕ꯫
ꯑꯣ ꯑꯣ ꯌꯦꯡꯗꯦꯗꯩꯗꯤ ꯑꯗꯨꯒꯨꯝꯕ ꯀꯩꯝꯇ꯫
ꯎꯝ ꯅꯪꯅ ꯌꯦꯡꯗ꯭ꯔꯣ ꯅꯣꯏꯗꯤ ꯌꯦꯡꯉꯝꯒꯅꯤ꯫
ꯌꯦꯡꯒꯦꯗ ꯍꯥꯏꯗꯤ ꯀꯌꯥ ꯏꯟꯇꯔꯦꯁ ꯂꯩꯇꯦꯕꯩ ꯑꯗꯨꯒꯨꯝꯕꯗ ꯏꯁꯄꯣꯔꯠꯀꯨꯝꯕꯗ ꯀꯣ꯫
ꯍꯥꯏ꯫
ꯅꯨꯄꯥꯁꯦ ꯑꯩ ꯃꯊꯟꯇ ꯑꯣꯏꯔꯝꯒꯅꯤ ꯑꯗꯨꯒꯨꯝꯕꯗ ꯏꯟꯇꯔꯦꯁ ꯂꯩꯔꯤꯁꯦ ꯂꯩꯇ꯭ꯔꯤꯁꯦ꯫
ꯑꯗꯨꯅꯦꯅ ꯈꯟꯗ ꯑꯣꯏꯔꯅꯤ꯫
ꯎꯝ ꯑꯗꯨꯒꯨꯝꯕꯅꯤꯗ ꯍꯣꯏ ꯋꯥꯔꯤ ꯍꯥꯏꯕꯕꯨ꯫
ꯅꯪꯗꯤ ꯅꯨꯄꯤ ꯊꯤꯔꯕꯣ꯫
ꯅꯨꯄꯤ ꯍꯣꯏ ꯊꯤꯔꯦ꯫
ꯑꯣ ꯑꯉꯥꯡꯒꯤ꯫
ꯑꯉꯥꯡꯗꯤ ꯄꯣꯛꯇ꯭ꯔꯤ꯫
ꯐꯩꯅꯦ ꯑꯗꯨꯗꯤ ꯀꯨꯏꯗ꯭ꯔꯤꯗꯨꯗꯤ ꯂꯨꯍꯣꯡꯕ꯫
ꯂꯨꯍꯣꯡꯕꯗꯤ ꯀꯨꯏꯔꯦ ꯑꯗꯨ ꯑꯩ ꯄꯩꯁꯥ ꯈꯔ ꯋꯥꯕꯒꯤ꯫
ꯎꯝ ꯅꯣꯛꯑꯒ ꯂꯩ ꯅꯣꯛꯄ ꯃꯥꯜꯂꯦ ꯅꯪꯗꯣ꯫
ꯅꯣꯛꯇꯦꯗ ꯀꯩꯁꯨ ꯀꯅꯥ ꯍꯥꯏꯅꯣ ꯑꯩꯒꯤ ꯈꯅꯥꯎꯗ ꯀꯩꯅꯣ ꯄꯟꯕꯒꯤꯅꯦ ꯉꯥ ꯃꯔꯨ꯫ ꯐꯥꯒꯤꯗꯧꯕꯅꯦꯗ ꯌꯨꯝ ꯃꯥꯟꯗ꯭ꯔꯤ ꯋꯥꯠꯂꯤ ꯑꯩꯅ ꯅꯍ ꯐꯥꯒꯤꯗꯧꯕꯅꯦ꯫ ꯀꯩꯗꯧꯗꯣꯏꯅꯣ ꯌꯨꯝ ꯄꯥꯜꯂꯒ ꯊꯦꯡꯅ ꯄꯥꯜꯂꯁꯨ ꯌꯥꯏꯌꯦ ꯌꯨꯝꯗꯤ꯫ ꯅꯠꯇ꯭ꯔꯥ ꯌꯥꯝ ꯄꯕꯤꯛꯗꯤ ꯑꯩꯔꯣ__ ꯆꯍꯤ ꯇ꯭ꯋꯦꯟꯇꯤ ꯑꯩꯠꯃꯨꯛꯇꯤ ꯁꯨꯔꯦ꯫
ꯇ꯭ꯋꯦꯟꯇꯤ ꯑꯣ ꯑꯩꯉꯣꯟꯗꯒꯤ ꯑꯍꯨꯝ ꯍꯜꯂꯦ꯫
ꯅꯪꯉꯣꯟꯗꯒꯤ ꯑꯍꯨꯝ ꯍꯜꯂꯦ꯫
ꯎꯝ꯫
ꯑꯗꯨꯗꯤ ꯅꯪꯗꯤ ꯀꯌꯥ꯫
ꯇ꯭ꯋꯦꯟꯇꯤ ꯐꯥꯏꯚ ꯅꯪ ꯇ꯭ꯋꯦꯟꯇꯤ ꯑꯩꯠ ꯍꯥꯏꯕ ꯅꯠꯇ꯭ꯔꯣ꯫ ꯇ꯭ꯋꯦꯟꯇꯤ ꯊ꯭ꯔꯤ ꯑꯍꯨꯝ
ꯅꯪꯗꯤ ꯄꯥꯝꯁꯤꯕꯣ
ꯄꯥꯟꯗ꯭ꯔꯤꯍꯦ ꯑꯉꯥꯡ ꯑꯣꯏꯔꯤꯍꯦ
ꯑꯉꯥꯡ ꯑꯣꯏꯔꯤ
ꯎꯝ
ꯑꯣ ꯇ꯭ꯋꯦꯟꯇꯤ ꯐꯥꯏꯚꯁꯦ ꯑꯉꯥꯡꯉꯩ ꯑꯣꯏꯔꯤꯕ꯭ꯔꯣꯅꯦ
ꯑꯣꯏꯔꯤꯗ ꯑꯩꯈꯣꯏꯗꯤ ꯑꯉꯥꯡꯒꯨꯝꯅ ꯂꯩ
ꯑꯣ ꯂꯩꯌꯦꯗ ꯑꯗꯨꯅ ꯐꯩꯌꯦ ꯑꯉꯥꯡ ꯑꯣꯏꯅ ꯂꯩꯕꯅꯗꯤ ꯐꯩꯌꯦ ꯅꯠꯇ꯭ꯔꯥ
ꯑꯗꯨꯅꯦ ꯑꯦꯁ ꯍꯧꯖꯤꯛ ꯀꯅꯥꯅ ꯌꯨꯝ ꯄꯥꯟꯒꯦꯔꯣ ꯊꯃꯔꯣꯏ꯫
ꯑꯣ ꯅꯨꯄꯥꯒꯨꯝꯕꯗꯤ ꯀꯣꯏꯅꯗꯦ
ꯅꯨꯄꯥ ꯀꯣꯏꯅꯕ ꯂꯩꯔꯝꯕꯅꯦ ꯀꯣꯏꯅꯗꯕꯒꯨꯝꯕꯅꯦ ꯅꯨꯄꯥ ꯀꯣꯏꯕ꯭ꯔꯥ ꯀꯣꯏꯗꯕ꯭ꯔꯥ ꯈꯪꯗ꯭ꯔꯦ
ꯑꯠꯆꯥ ꯑꯆꯥ ꯑꯆꯥ ꯌꯥꯏꯗ ꯑꯗꯨꯗꯤ ꯃꯤ ꯃꯤ ꯑꯄꯥꯝꯕꯅꯤ ꯌꯨꯝ ꯄꯥꯟꯕꯁꯤꯗꯤ ꯌꯥꯝ ꯕꯤꯛ ꯗꯤꯜ ꯅꯠꯇꯦ ꯅꯠꯇ꯭ꯔꯥ ꯈꯔ ꯁꯦꯞꯇꯦꯝꯕꯔꯗ ꯄꯥꯟꯕꯅ ꯐꯩꯌꯦꯕ
ꯑꯗꯨꯅꯦ ꯆꯍꯤ ꯋꯥꯠꯂꯤꯗ ꯆꯍꯤ ꯃꯉꯥ ꯇꯔꯨꯛ ꯋꯥꯠꯂꯤ ꯌꯨꯝ ꯄꯥꯅꯤ
ꯆꯍꯤ ꯃꯉꯥ ꯇꯔꯨꯛ ꯆꯍꯤ ꯀꯌꯥꯕ ꯃꯉꯥ ꯇꯔꯨꯛ ꯂꯣꯏꯔꯒ
ꯎꯝ
ꯑꯗꯨꯗꯤ ꯊꯥꯔꯇꯤ ꯊꯥꯔꯇꯤ ꯇꯨ ꯑꯗꯨꯋꯥꯏꯗ ꯄꯟꯅꯤꯅꯦꯀꯣ
ꯑꯧ ꯊꯥꯔꯇꯤ ꯇꯨ ꯊꯥꯔꯇꯤ ꯋꯥꯟ ꯊꯥꯔꯇꯤ ꯄ꯭ꯂꯁꯇꯗꯤ ꯑꯗꯨꯝ ꯄꯥꯟꯒꯅꯤ
ꯑꯣ ꯐꯩꯌ ꯐꯩꯌꯦ ꯐꯩꯗ
ꯑꯩꯗꯤ ꯌꯥꯝ ꯇꯟꯂꯦꯕꯀꯣ ꯍꯧꯖꯤꯛꯀꯥꯟ ꯑꯉꯥꯡ ꯍꯧꯖꯤꯛꯀ ꯑꯉꯥꯡꯁꯤꯗꯤ ꯌꯨꯝ ꯉꯟꯅ ꯉꯟꯅ ꯄꯥꯜꯂꯦꯕ ꯁꯚꯦꯟꯇꯤꯟ ꯑꯩꯠꯇꯤꯟ ꯁꯨꯃꯥꯏꯅ ꯄꯥꯟ ꯃꯣꯏꯅ ꯄꯥꯟꯕ ꯎꯔꯒ ꯄꯥꯟꯅꯤꯡꯗꯦ
ꯍꯣꯏ ꯌꯥꯝ ꯌꯥꯝ ꯇ꯭ꯔꯦꯟ ꯑꯃ ꯊꯣꯛꯂꯛꯑꯦꯕ ꯌꯥꯝ ꯌꯨꯝ ꯊꯨꯅ ꯄꯥꯟꯕꯒꯤꯀꯣ
ꯑꯗꯨꯅꯦ
ꯍꯣꯏ ꯄꯥꯝꯗꯦꯗ ꯑꯩꯗꯤ ꯑꯗꯨ ꯅꯣꯏ ꯏꯃꯥ ꯏꯄꯥꯁꯨ ꯑꯗꯨꯝ ꯂꯩꯌꯦ ꯅꯣꯏꯒ
ꯎꯝ ꯂꯩꯌꯦ
ꯑꯣ ꯌꯥꯏꯅꯦ꯫ ꯑꯗꯣ ꯍꯥꯟ ꯂꯤꯔꯛꯑꯣꯅꯦ ꯋꯥꯔꯤ ꯈꯔ
ꯑ ꯏꯃꯥ ꯏꯄꯥ ꯂꯣꯏ ꯂꯩ ꯍꯥꯏꯕꯅꯤ ꯑꯩꯈꯣꯏ ꯕꯕꯥꯗꯤ ꯂꯩꯇ꯭ꯔꯦ
ꯑꯥꯎ ꯂꯩꯇ꯭ꯔꯦ꯫
ꯑꯥꯎ
ꯑꯆꯥ ꯑꯆꯥ ꯑꯁ
ꯑꯩꯈꯣꯏ ꯕꯕꯥꯁꯨ ꯍꯤꯟꯗꯨ ꯑꯣꯏꯕꯅꯦꯕꯀꯣ
ꯍꯤꯟꯗꯨ
ꯎꯝ ꯑꯩꯈꯣꯏ ꯃꯃꯥꯅ ꯎꯝ ꯀꯩꯅꯣ ꯅꯤꯡꯕ ꯑ ꯁꯅꯥꯃꯍꯤ ꯅꯤꯡꯕ ꯍꯣꯏ ꯍꯣꯏ
ꯑꯣ ꯑꯆꯥ ꯑꯆꯥ ꯑ ꯅꯣꯏ ꯃꯃꯥꯅ ꯇ꯭ꯔꯥꯏꯕꯦꯜ ꯑ ꯀꯩꯅꯣꯒꯤ
ꯍꯣꯏ ꯑꯩꯈꯣꯏ ꯕꯕꯥꯗꯨ ꯂꯩꯈꯤꯗꯕ ꯃꯇꯨꯡꯗ ꯆꯤꯡꯗ ꯆꯠꯄꯅꯦꯕ ꯂꯩꯕ ꯑꯗꯨꯗꯤ ꯑꯗꯨꯝ ꯈ꯭ꯔꯤꯁꯇꯦꯟ ꯑꯣꯟꯕ
ꯑꯣ ꯑꯗꯨꯗꯤ ꯅꯣꯏꯁꯨ ꯍꯥꯟꯅꯒꯥꯡ ꯉꯥꯏ ꯇꯧꯔꯝꯒꯅꯤꯀꯣ
ꯇꯧꯋꯦꯗ ꯍꯧꯖꯤꯛꯁꯨ ꯑꯗꯨꯝ ꯌꯥꯎꯋꯦꯗ ꯍꯥꯏꯗꯤ ꯑꯩꯈꯣꯏꯒꯤ ꯕꯕꯥꯒꯤ ꯐꯦꯝꯂꯤꯗꯣ ꯀꯩꯅꯣꯗ ꯂꯩꯌꯦꯕꯀꯣ ꯁꯤ ꯀꯔꯤꯕ ꯃꯃꯤꯡꯗꯤ ꯍꯥꯏꯔꯔꯣꯏꯒꯦ ꯑꯃ ꯏꯁꯇꯦꯗꯤꯌꯝ ꯂꯩꯕꯗꯣ ꯈꯪꯉꯤꯅꯀꯣ
ꯏꯁꯇꯦꯗꯤꯌꯝ ꯈꯨꯃꯟ ꯈꯨꯃꯟ ꯂꯝꯄꯥꯛꯂꯣ
ꯍꯣꯏ ꯑꯗꯨ ꯃꯅꯥꯛꯇ ꯀꯕꯨꯏ ꯈꯨꯜ ꯂꯩꯕꯗꯣ
ꯍꯣꯏ ꯍꯣꯏ ꯍꯣꯏ꯫
ꯑꯗꯨꯗꯒꯤꯅꯦꯕ ꯑꯗꯨ ꯆꯠꯂꯦ ꯂꯥꯁ ꯗꯤꯁ ꯏꯌꯥꯔ ꯈ꯭ꯔꯤꯁ ꯑ ꯒꯪꯉꯥꯏꯗꯁꯨ ꯆꯠꯂꯦ ꯑꯗꯨꯝ꯫
ꯗꯤꯁ ꯑꯣ ꯑꯗꯨꯝ ꯑꯣꯏꯗꯁꯨ ꯑꯗꯨꯝ ꯌꯥꯎꯕ ꯌꯥꯏꯗ ꯅꯠꯇ꯭ꯔꯥ꯫
ꯎꯝ ꯌꯥꯎꯕ ꯌꯥꯏ ꯀꯩꯁꯨ ꯀꯥꯏꯗꯦꯗ꯫
ꯍꯣꯏ ꯍꯣꯏ ꯍꯣꯏ ꯑꯍꯥꯎꯕꯒꯨꯝꯕ ꯆꯥꯔꯦ ꯀꯣ꯫ ꯑꯣ ꯈ꯭ꯔꯤꯁꯃꯥꯁꯇꯤ ꯁꯤꯗ ꯑꯗꯨꯝ ꯂꯩꯕ꯭ꯔꯥ ꯑꯥꯗ ꯆꯠꯇꯣꯏꯔꯣ꯫
ꯑꯗꯥ ꯑꯃꯨꯛ ꯆꯠꯂꯦ꯫
ꯈꯨꯟꯗꯥ꯫
ꯎꯝ꯫
ꯁꯤ ꯁꯤꯗꯗꯤ ꯅꯨꯡꯉꯥꯏꯇꯦꯀꯣ꯫
ꯅꯨꯡꯉꯥꯏꯇꯦꯗ ꯁꯤ